ꯎꯝ ꯇꯥꯔꯕ꯭ꯔꯣ
ꯇꯥꯔꯦ ꯇꯥꯔꯦ ꯇꯥꯔꯕꯥ
ꯑꯥꯎ ꯇꯥꯔꯦ
ꯑꯧ ꯀꯩꯗꯧꯏꯕ ꯀꯩꯗꯧꯔꯝꯃꯤꯅꯣ ꯑꯣ ꯑꯁ ꯇꯨꯝꯕꯩꯅꯦꯕꯀꯣ ꯑꯗꯨ ꯑꯩ ꯇꯨꯝꯍꯧꯒꯠꯂꯛꯄꯗ
ꯍꯥꯥ
ꯇꯨꯝ ꯍꯧꯒꯠꯂꯛꯄꯗ ꯉꯥꯏꯔꯤꯌꯦ ꯆꯥꯛ ꯆꯥꯔꯨꯕꯒꯤ ꯑꯩꯗꯣ ꯇꯨꯝꯅꯤꯡꯃꯝꯗꯅ ꯎꯏꯊꯔꯨꯔꯕ
ꯅꯅꯥ ꯅꯨꯡꯊꯤꯜꯒꯤ ꯇꯨꯝꯃꯤꯕ
ꯍꯣ ꯍꯣ ꯍꯣꯏ ꯅꯨꯡꯊꯤꯜꯒꯤ ꯅꯪ ꯇꯨꯝꯕ ꯍꯩꯅꯗ꯭ꯔꯣ ꯅꯨꯡꯊꯤꯜ
ꯑꯩꯗꯤ ꯅꯨꯡꯊꯤꯜꯗ ꯁꯨꯛꯇꯨꯝ ꯇꯨꯝꯗꯦ
ꯑꯗꯨ ꯏꯅꯝ ꯅꯝꯖꯤꯟꯕꯅꯦ ꯑꯗꯨ ꯑꯣ ꯏꯁꯥ ꯏꯅꯝ ꯅꯝꯖꯤꯟꯕꯅꯦ ꯑꯗꯨꯅ ꯌꯥꯝ ꯀꯨꯏꯅ ꯇꯨꯝꯕꯗꯤ ꯉꯝꯗꯦꯗꯥ ꯑꯩꯁꯨ
ꯎꯝ ꯗꯥ ꯇꯨꯝꯃꯗꯤ ꯅꯥꯔꯅꯤ ꯑꯩꯗꯤ ꯇꯨꯝꯕ ꯌꯥꯗꯦ
ꯎꯝ ꯂꯩꯕꯅꯤ ꯃꯤ ꯅꯨꯡꯊꯤꯜꯗ ꯇꯨꯝ ꯀꯥꯟꯗ ꯅꯥꯕꯀꯣ ꯂꯣꯛꯀꯨꯝꯕ ꯇꯧꯒꯟꯕ ꯀꯣꯛꯀꯨꯝꯕ ꯆꯤꯛꯄ
ꯎꯝ ꯎꯝ ꯑꯗꯨ ꯑ ꯅꯣꯏꯗꯤ ꯀꯩꯁꯨ ꯇꯧꯗꯕ꯭ꯔꯥ
ꯃꯔꯛ ꯃꯔꯛꯇꯁꯨ ꯌꯥꯎꯋꯦ ꯌꯥꯝ ꯍꯦꯟꯅ ꯅꯝꯁꯤꯜꯂ ꯇꯨꯝꯕꯗꯣ
ꯎꯝ
ꯑꯗꯨꯗ ꯄꯨꯡ ꯑꯅꯤ ꯑꯍꯨꯝꯃꯨꯛꯀ ꯍꯦꯟꯅ ꯇꯨꯝꯃꯗꯤ ꯀꯣꯛ ꯅꯨꯡꯉꯥꯏꯇꯦꯗ
ꯎꯝ
ꯍꯥꯏꯖꯤꯛ ꯉꯁꯤꯕꯨꯗꯤ ꯁꯨꯝ ꯉꯥꯛ ꯎꯨꯏꯔꯨꯕꯒꯤ ꯇꯨꯝꯕꯅꯦꯕ ꯀꯩꯁꯨ ꯀꯨꯏꯅ ꯇꯨꯝꯕ ꯅꯠꯇꯦ ꯄꯨꯡꯈꯥꯏꯃꯨꯛ ꯀꯩꯃꯣꯛ ꯑꯗꯨꯃꯥꯏꯅ
ꯎꯝ
ꯀꯩ ꯏꯟꯖꯥꯡꯁ
ꯑꯈꯣꯏ ꯎꯠꯇꯤ ꯊꯣꯡꯕꯁꯨ ꯆꯥꯏꯌꯦ ꯀꯉꯥꯎꯁꯨ ꯆꯥꯏꯌꯦ ꯏꯔꯣꯟꯕꯁꯨ ꯆꯥꯏꯌꯦ ꯅꯣꯏꯗꯤ
ꯌꯥꯝꯃꯤꯍꯦ ꯅꯣꯏꯗꯤ ꯑꯩꯈꯣꯏꯗꯤ ꯁꯧꯒ꯭ꯔꯤꯒ ꯁꯧꯒ꯭ꯔꯤ ꯊꯣꯡꯉꯦ ꯑꯩꯈꯣꯏꯒꯤ ꯑꯃꯦꯠꯄꯤ ꯑꯃ ꯌꯥꯎꯔꯒ
ꯎꯝ ꯁꯧꯒ꯭ꯔꯤꯁꯨ ꯍꯥꯎꯕꯅꯤꯗ
ꯍꯥꯎꯋꯦ ꯀꯜꯂꯦꯟꯒꯤ ꯏꯟꯁꯥꯡꯅꯤꯅꯀꯣ
ꯎꯝ
ꯎꯇꯤ ꯊꯣꯡꯕ ꯆꯥꯏꯗꯣ ꯇꯨꯝꯅꯤꯡꯗꯕ꯭ꯔꯣ ꯇꯨꯝꯅꯤꯡꯉꯛꯇꯕ꯭ꯔꯣ
ꯀꯔꯤ ꯇꯨꯝꯅꯤꯡ ꯑꯍꯥꯍꯥ ꯁꯨꯛꯇꯨꯝ ꯇꯨꯝꯅꯤꯡꯗꯦꯗ ꯑꯍꯥꯍꯥ
ꯑꯁ ꯎꯇꯤ ꯊꯣꯡꯕꯒ ꯆꯥꯕꯁꯦ ꯍꯣ ꯍꯣ ꯍꯠ ꯑꯗꯨꯝ ꯍꯩꯅꯈꯤꯕ ꯑꯣꯏꯔꯝꯅꯤꯌꯦ ꯅꯪ ꯑꯗꯨꯅꯅꯦ
ꯎꯝ ꯗꯦ ꯑꯩꯗꯤ ꯅꯨꯡꯊꯤꯜꯗ ꯇꯨꯝꯗꯕꯅꯤꯅꯀꯣ ꯇꯨꯝꯅꯤꯡꯕꯁꯨ ꯐꯥꯎꯗꯦꯕ ꯑꯗꯨ ꯇꯨꯝꯅꯤꯡꯉꯁꯨ ꯇꯨꯝꯕ ꯍꯩꯔꯣꯏꯕ ꯑꯍꯍ
ꯍꯣꯏ ꯍꯣꯏ ꯍꯣꯏ ꯀꯅꯥꯟ ꯊꯣꯡꯉꯤꯅꯣ ꯏꯟꯁꯥꯡꯗꯤ
ꯑꯦ ꯆꯥꯛ ꯑꯦꯟꯁꯥꯡꯗꯤ ꯑꯩꯅ ꯑꯗꯨꯝ ꯊꯣꯡꯉꯦ ꯑꯌꯨꯛꯁꯨ ꯅꯨꯃꯤꯗꯥꯡꯁꯨ
ꯑꯣ ꯌꯨꯝꯗ ꯂꯩꯕ ꯅꯠꯇ꯭ꯔꯣ ꯍꯧꯖꯦꯛ
ꯎꯝ ꯌꯨꯝꯗ ꯂꯩꯌꯦ
ꯑꯣ ꯌꯨꯝꯗ ꯃꯤ ꯀꯌꯥ ꯂꯩꯒꯦ
ꯎꯝ ꯑꯈꯣꯏ ꯌꯨꯝꯗ ꯍꯣꯏ ꯏꯄꯥ ꯏꯃꯥ ꯂꯩꯕꯅꯦꯕ ꯑꯗꯣ ꯑꯩꯗꯤ ꯏꯕꯣꯛꯈꯣꯏꯗ ꯂꯩꯌꯦꯕ
ꯑꯣ ꯑꯣ ꯑꯣ
ꯁꯤꯗ ꯃꯤ ꯑꯍꯨꯝ ꯑꯩ ꯌꯥꯎꯔꯗꯤ ꯃꯤ ꯑꯍꯨꯝ ꯑꯣꯏꯕ
ꯑꯣ ꯌꯥꯝꯗꯦꯀꯣ ꯑꯗꯨꯝ ꯑꯗꯨꯗꯤ
ꯎꯝ ꯑꯈꯣꯏ ꯌꯨꯝꯗ ꯑꯩꯗꯤ ꯏꯆꯦꯈꯣꯏꯗꯣ ꯊꯕꯛ ꯇꯧꯕ ꯆꯠꯈꯤꯕꯅꯤꯅꯀꯣ ꯏꯅꯥꯎꯟ ꯄꯤꯁꯨ ꯍꯣꯁꯇꯦꯜꯗ ꯂꯩꯌꯦ ꯑꯗꯨꯒꯤ ꯌꯨꯝꯗꯁꯨ ꯏꯃꯥꯒ ꯏꯄꯥ ꯈꯛꯇ ꯂꯩꯕ
ꯑꯣ ꯑꯣ ꯏꯆꯤꯟ ꯅꯥꯎ ꯀꯌꯥꯅꯣ
ꯃꯔꯤ
ꯑꯣ ꯑꯣ ꯑꯣ ꯃꯥꯟꯅꯔꯦ ꯃꯥꯟꯅꯔꯦ ꯑꯩꯈꯣꯏꯒ ꯍꯍꯝ
ꯎꯝ ꯅꯣꯏꯗꯤ ꯅꯨꯄꯥ ꯌꯥꯎꯔꯝꯅꯤ
ꯑꯧ ꯌꯥꯎꯋꯦ ꯑꯃ
ꯎꯝ ꯑꯩꯈꯣꯏꯅ ꯅꯨꯄꯤ ꯉꯥꯠꯇ ꯑꯣꯏꯕ ꯌꯥꯎꯗꯤꯌꯦ ꯑꯩꯈꯣꯏꯗꯤ
ꯑꯣ ꯅꯪ ꯀꯌꯥ ꯁꯨꯕ
ꯑꯩꯅ ꯑꯍꯨꯝꯁꯨꯨꯕ
ꯑꯣ ꯃꯈꯥꯗ ꯏꯅꯥꯎꯄꯤ ꯑꯃ
ꯎꯝ
ꯀꯩꯅꯣ ꯑꯣ ꯀꯥ ꯀꯥ ꯆꯤꯆꯦ ꯑꯅꯤꯗꯤ ꯌꯨꯝ ꯄꯥꯜꯂꯕꯣ
ꯄꯥꯟꯗ꯭ꯔꯤ ꯑꯥ ꯊꯕꯛ ꯇꯧꯕ ꯆꯠꯈꯤꯕ ꯊꯕꯛ ꯁꯨꯕ
ꯑꯣ ꯀꯩ ꯂꯝꯗ ꯃꯄꯥꯜꯂꯣꯝꯗ
ꯎꯝ
ꯑꯣ ꯑꯥ ꯅꯪꯗꯤ ꯀꯩꯀꯩ ꯍꯣꯠꯅꯔꯤꯒꯦ
ꯎꯝ
ꯀꯩ ꯍꯥꯥ ꯑꯣ ꯀꯩ ꯍꯥꯏ ꯇꯥꯍꯧꯗ꯭ꯔꯦ ꯅꯦꯠꯋꯥꯛ ꯅꯨꯡꯉꯥꯏ ꯇꯤꯍꯜ ꯍꯥꯏꯐꯦꯠ
ꯎꯝ ꯑꯩꯗꯣ ꯌꯨꯝꯒꯤꯠ ꯊꯕꯛ ꯇꯧꯔꯒ ꯏꯪꯈꯣꯟꯒꯤ ꯊꯕꯛ ꯇꯧꯔꯒ ꯃꯔꯛ ꯃꯔꯛꯇ ꯀꯣꯂꯦꯖ ꯒꯨꯝꯕ ꯆꯠꯂꯦꯕ
ꯑꯣ ꯍꯖꯤꯛ ꯀꯣꯂꯦꯖ ꯀꯩꯅꯣꯔꯣ ꯒ꯭ꯔꯦꯖꯨꯑꯦꯁꯟꯂꯣ ꯃꯥꯁꯇꯔꯔꯣ
ꯎꯝ ꯒꯦꯖꯨꯑꯦꯁꯟ ꯑꯣꯏꯕ
ꯑꯣ ꯑꯣ ꯑꯣ ꯑꯩꯒ ꯆꯞ ꯃꯥꯟꯅꯔꯦ ꯑꯗꯨꯗꯤ ꯑꯩꯗꯤ ꯂꯣꯏꯕꯨꯗꯤ ꯂꯣꯏꯔꯦ ꯒ꯭ꯔꯦꯖꯨꯑꯦꯁꯟ ꯑꯗꯣ ꯌꯨꯝꯗ ꯂꯩꯕꯒꯤ ꯊꯕꯛꯇꯤ ꯆꯞ ꯃꯥꯟꯅꯔꯦ ꯑꯩꯗꯤ ꯌꯨꯝꯒꯤ ꯊꯕꯛ ꯏꯪꯈꯥꯡꯁꯨ ꯊꯨꯕ ꯑꯗꯨꯗꯩ ꯏꯪꯈꯣꯜ ꯀꯩꯀꯥ ꯆꯪꯕ ꯑꯗꯨꯃꯥꯏꯅ ꯑꯈꯣꯏꯁꯨ ꯆꯞ ꯆꯥ ꯆꯞ ꯃꯥꯟꯅꯅ ꯇꯧꯋꯦ
ꯎꯝ ꯃꯥꯁꯦ ꯌꯨꯝꯒꯤ ꯃꯇꯦꯡ ꯄꯥꯡꯉꯒ ꯂꯩꯕꯅꯦ
ꯑꯪ ꯑꯪ ꯑꯗꯨꯃꯥꯏ ꯍꯣꯏ ꯅꯪꯁꯨ ꯐꯩꯌꯦ ꯀꯥꯏꯗ ꯇꯝꯒꯦ ꯀꯣꯂꯦꯁꯇꯤ
ꯒꯤꯗꯤ ꯈꯪꯗꯦ ꯌꯨꯝ ꯂꯩꯕꯁꯤ
ꯍꯣꯏ ꯐ꯭ꯌꯨꯆꯔꯒꯤꯗꯤ ꯒ꯭ꯌꯥꯟ ꯇꯥꯗ꯭ꯔꯤ ꯍꯧꯖꯤꯛꯁꯦ ꯍꯧꯖꯤꯛꯀꯤ ꯃꯇꯝꯁꯤꯅ ꯄꯩꯁꯥꯒꯤ ꯃꯠ ꯇꯝ ꯉꯥꯛꯇꯅꯤꯅꯀꯣ ꯊꯕꯛ ꯑꯃ ꯇꯧꯕꯗꯁꯨ ꯄꯩꯁꯥ ꯉꯥꯇꯅꯦꯕ ꯍꯖꯤꯛꯇꯤ ꯑꯗꯨ ꯃꯄꯥꯟꯂꯣꯝꯗ ꯆꯞꯄꯁꯨ ꯇꯟꯕ ꯍꯥ
ꯃꯥꯅꯦ ꯃꯥꯅꯦ ꯃꯥꯅꯦ ꯁꯦꯜꯗ ꯉꯥꯇꯅꯦ ꯆꯠꯂꯤꯖꯤꯡꯁꯦ ꯍꯧꯖꯤꯛ ꯀꯥꯟꯖꯦ ꯕꯣꯜ ꯌꯦꯡꯗꯕꯣ ꯅꯪ ꯕꯣꯜ ꯋꯥꯔꯜ ꯀꯞ
ꯅꯦꯋꯥꯛ ꯌꯥꯝ ꯅꯨꯉꯥꯏꯇꯤꯌꯦ ꯑꯩꯅꯔ ꯑꯩ ꯃꯄꯥꯟ ꯊꯣꯛꯑ ꯌꯦꯡꯒꯦ ꯑꯝꯇ ꯅꯦꯋꯥꯛꯁꯦ ꯅꯦꯋꯥꯁꯦ ꯌ ꯇꯥꯔꯕ ꯐꯖꯅ ꯑꯩ ꯉꯁꯥꯏꯒꯣꯏ ꯇꯍꯧ ꯇꯥꯔꯝꯗꯤꯌꯦ ꯐꯖꯅ ꯑꯣ ꯀꯩꯅꯣ ꯇꯧꯕ ꯅꯦꯋꯥꯛꯇꯣ ꯈꯇꯪ ꯅꯨꯉꯥꯏꯇꯕꯩ ꯇꯥꯏꯞꯇ ꯇꯧꯋꯦꯕꯣ
ꯎꯝ
ꯍꯖꯤꯛ ꯐꯔꯦ ꯐꯔꯦ ꯍꯖꯤꯛꯄꯨꯗꯤ ꯑꯣꯑꯣ ꯑꯩꯉꯣꯟ ꯆꯥꯏꯊꯣꯛꯄꯗꯣ ꯅꯪ ꯉꯪꯉꯛꯄꯗꯣ ꯂꯣꯏ ꯆꯥꯏꯊꯣꯛꯄ ꯑꯗꯨꯗꯨ ꯑꯗꯨꯗꯨꯒꯤꯅꯦ ꯑꯩꯅ ꯅꯨꯉꯥꯏꯇꯦ ꯍꯥꯏꯗꯣ
ꯑꯣ
ꯑꯁ ꯁꯥꯏꯗ ꯅꯪ ꯑ ꯀꯩ ꯂꯝ ꯑꯣꯢꯗꯣꯏꯅꯣ ꯅꯪ
ꯎꯝ ꯍꯥꯏꯕ ꯌꯥꯕ꯭ꯔꯥ
ꯍꯥꯏꯕ ꯑꯕ ꯑꯦꯛ ꯑꯦꯛꯖꯦꯛ ꯗꯥꯏꯔꯦꯛ ꯃꯐꯝ ꯅꯪꯒꯤ ꯂꯩꯀꯥꯏꯗꯣ ꯗꯩꯔꯦꯛ ꯍꯥꯏꯗ꯭ꯔꯖꯨ ꯗꯨꯝ ꯑꯗꯨꯗꯩꯒꯤꯅꯤ ꯑꯗꯨꯗꯥꯏꯗꯒꯤꯅꯤ ꯑꯗꯨꯝ ꯍꯥꯏ ꯍꯥꯏꯔꯛꯑꯣ ꯑꯗꯨꯝ ꯀꯩꯁꯨ ꯀꯥꯏꯗꯦ
ꯆꯤꯡꯗꯥ ꯁꯤꯡꯗꯥ ꯗꯥꯝ ꯔꯣꯝꯗꯣ
ꯑꯧ ꯑꯧ ꯐꯖꯕ ꯃꯐꯝꯗꯣ
ꯑꯁ ꯑꯍꯥ ꯐꯖꯕ ꯃꯐꯝ ꯀꯩꯅ ꯅꯝꯕꯨ ꯂꯥꯑꯕ꯭ꯔꯣ
ꯂꯥꯑꯦ ꯍꯧꯖꯤꯛꯇꯤ ꯌꯨꯇꯨꯞꯇ ꯂꯣꯏ ꯐꯪꯉꯖꯤꯗꯤ
ꯑꯣ ꯑꯗꯣ ꯀꯣꯏꯕꯗꯤ ꯂꯥꯛꯇ꯭ꯔꯤ
ꯂꯥꯛꯇ꯭ꯔꯤꯌꯦ ꯑꯃꯨꯛꯇ ꯆꯠꯅꯤꯡꯕꯅꯦꯕꯀꯣ ꯍꯥꯏꯗꯤ ꯃꯐꯝ ꯃꯇꯝ ꯃꯇꯥꯡ ꯆꯈꯤꯗꯕ ꯑꯗꯨꯗꯨꯒꯤ
ꯎꯝ ꯍꯧꯖꯤꯛꯇꯤ ꯍꯣꯏ
ꯍꯣꯏ ꯑꯗꯨꯗꯨꯒꯤ ꯍꯥꯏꯗꯤ ꯃꯇꯥꯡ ꯏꯆꯥ ꯆꯥꯗ꯭ꯔꯤꯑꯦꯕ ꯀꯣꯟꯅ ꯀꯩꯅꯣ ꯇꯧꯔꯀꯥꯟꯗ ꯆꯥꯔꯀꯥꯟꯗ ꯀꯣꯏꯊꯣꯔꯛꯄ ꯍꯥꯏꯗꯨꯅꯤ
ꯎꯝ
ꯆꯍꯤꯁꯨꯝ ꯀꯩꯅꯣ ꯇꯧꯔꯕꯅꯤꯅ ꯌꯥꯝꯃꯛꯑꯕꯅꯤꯅ ꯃꯇꯥꯡ ꯆꯥꯗ꯭ꯔꯦ ꯀꯣꯏꯕ ꯈꯣꯠꯄꯒꯤ ꯄꯩꯁꯥ ꯇꯥꯟꯕꯗ ꯑꯣꯏꯅ ꯍꯧꯖꯤꯛꯀꯥꯟ ꯂꯩꯔꯦ ꯑꯁ ꯁꯥꯏ ꯅꯣꯡ ꯆꯨꯗꯕ꯭ꯔꯣ ꯉꯔꯥꯡ
ꯅꯣꯡ ꯉꯔꯥꯡꯗꯣ ꯅꯨꯡꯊꯤꯗ ꯈꯔ ꯆꯨꯔꯛꯑꯦ ꯑꯩ ꯗꯀꯣ ꯑꯗꯣ ꯅꯣꯡ ꯆꯨꯔꯥꯛꯄꯒꯤ ꯉꯥꯏꯍꯥꯛ ꯂꯦꯞꯄ ꯑꯗꯨꯒ ꯉꯥꯏꯍꯥꯛ ꯂꯩꯔꯒ ꯅꯣꯡꯃꯨꯛ ꯆꯨꯗ꯭ꯔꯦ ꯑꯗꯨꯒ ꯉꯁꯤꯁꯨ ꯅꯣꯡꯁꯦ ꯈꯔ ꯈꯔ ꯑꯗꯨꯝ ꯆꯨꯔꯒ ꯂꯩꯌꯦꯕ ꯀꯟꯅꯗꯤ ꯅꯠꯇꯕ
ꯑꯣ ꯑꯩꯈꯣꯏ ꯁꯣꯝꯗꯗꯤ ꯀꯩꯅꯣ ꯇꯧꯋꯦ ꯑꯩꯈꯣꯏꯒꯤ ꯏꯁꯤꯡ ꯈꯔ ꯈꯔ ꯄꯨꯈ꯭ꯔꯤꯒꯨꯝꯕꯀꯣ ꯑꯗꯨ ꯆꯥꯎꯈꯠꯂꯦ ꯑꯁ ꯅꯣꯡ ꯀꯜꯂꯦ ꯉꯔꯥꯡ ꯑꯍꯤꯡꯗꯒꯤ ꯑꯗꯨꯝ ꯆꯨꯕꯗꯣ ꯍꯥꯏꯗꯤ ꯅꯣꯡꯉꯥꯜꯂꯝꯗꯥꯏ ꯑꯗꯨꯝ ꯆꯨꯏꯌꯦꯕ ꯑꯁ ꯌꯥꯝꯅ ꯀꯜꯂꯤꯗ ꯑꯩꯈꯣꯏ ꯁꯤꯗꯗꯤ
ꯑꯥ ꯑꯩꯈꯣꯏꯗꯗꯤ ꯅꯣꯡ ꯀꯟꯅ ꯆꯨꯗꯦ ꯈꯖꯤꯛ ꯈꯖꯤꯛꯇꯪ ꯇꯥꯏꯌꯦꯕ
ꯎꯝ
ꯑꯗꯣ ꯅꯣꯡꯗꯣ ꯐꯥꯖꯅ ꯆꯨꯗꯕꯅꯤꯅ ꯏꯁꯤꯡꯒꯨꯝꯕ ꯀꯩꯅꯣ ꯂꯧ ꯎꯕꯗꯀꯣ ꯏꯁꯤꯡꯒꯨꯝꯕ ꯈꯔ ꯋꯥꯠꯄ ꯑꯗꯨꯒꯤ
ꯑꯣ ꯂꯧ ꯑꯗꯣꯝꯒꯤ ꯂꯧ ꯀꯃꯥꯏꯅ ꯇꯧꯒꯦ ꯍꯟꯗꯛ ꯍꯟꯗꯛꯇꯤ ꯍꯥꯏꯗꯤ ꯁꯥꯏꯗꯅ ꯍꯟꯗꯛꯁꯦ
ꯎꯝ ꯑꯗꯣ ꯑꯩꯈꯣꯏꯁꯨ ꯑꯗꯨꯝ ꯎꯗꯤ ꯎꯔꯤꯗ ꯑꯩꯈꯣꯏ ꯏꯄꯥꯅ ꯑꯗꯨꯝ ꯆꯠꯂꯦ ꯑꯩꯈꯣꯏꯗꯤ ꯆꯠꯇ꯭ꯔꯤꯌꯦ ꯍꯧꯖꯤꯛꯀꯥꯟꯗꯤ
ꯑꯣ ꯃꯃꯥꯡꯉꯩꯗꯤ ꯍꯥꯏꯗꯤ ꯁꯨꯝ ꯀꯣꯏꯕꯣꯏ ꯀꯩꯕꯣꯏ ꯆꯠꯂꯝꯕ꯭ꯔꯥ
ꯎꯝ ꯂꯧ ꯌꯩꯕ ꯀꯥꯟꯗ ꯑꯗꯨꯒ ꯎꯝ ꯀꯔꯤ ꯍꯥꯏꯕ꯭ꯔꯥ ꯐꯥꯎ ꯍꯨꯟꯖꯤꯟꯕ ꯑꯗꯨꯀꯥꯟꯗꯨꯗ ꯆꯠꯂꯦ
ꯅꯣꯏꯁꯨ ꯑꯗꯨꯝ ꯃꯇꯦꯡ ꯄꯥꯡꯕ
ꯎꯝ ꯎꯝ
ꯑꯣ
ꯂꯧꯒꯨꯝꯕ ꯂꯩꯔꯝꯅꯤ ꯅꯣꯏꯁꯨ
ꯂꯩꯌꯦ ꯑꯩꯈꯣꯏꯁꯨ ꯂꯩꯌꯦ ꯑꯗꯨꯝ ꯀꯩꯅꯣ ꯑꯥ ꯈꯔ ꯈꯔ ꯃꯃꯥꯡꯉꯩ ꯄꯤꯛꯏꯉꯩꯗꯒꯀꯣ ꯆꯠꯂꯦꯕ ꯇꯨꯔꯦꯜ ꯃꯅꯥꯛꯇ ꯑꯣꯏꯌꯦꯕ ꯅꯨꯡꯗꯤ ꯅꯨꯡꯉꯥꯏꯕꯅꯦ ꯂꯧ ꯂꯧꯗꯒ ꯑꯆꯥꯄꯣꯠ ꯀꯩꯀꯥ ꯑꯩꯈꯣꯏꯒꯤ ꯄꯨꯊꯔꯀꯥꯟꯗꯒ ꯆꯥꯛ ꯆꯥꯕꯗꯣ ꯍꯥꯎꯕꯅꯦꯕ ꯂꯣꯏꯅ ꯊꯕꯛ ꯀꯩꯅꯣ ꯇꯧꯕꯒꯤ ꯑꯩꯈꯣꯏꯗꯕꯨꯗꯤ ꯁꯨꯕ ꯅꯠꯇꯕꯀꯣ ꯋꯥꯅ ꯂꯥꯛꯄ ꯍꯩ ꯆꯥꯕꯗꯣ ꯌꯥꯝ ꯍꯥꯎꯋꯦ ꯅꯣꯏꯗꯤ ꯅꯨꯄꯤ ꯉꯥꯛꯇꯅꯤ ꯅꯨꯡꯉꯥꯏꯔꯝꯅꯤꯅꯦ ꯑꯩꯈꯣꯏꯁꯨ ꯅꯨꯄꯤ ꯑꯅꯤ ꯑꯩꯈꯣꯏ ꯆꯤꯆꯦ ꯑꯅꯤ ꯑꯣꯏꯕ ꯅꯨꯡꯉꯥꯏ ꯅꯨꯡꯉꯥꯏꯇ꯭ꯔꯣ
ꯍꯣꯏ ꯅꯨꯡꯗꯤ ꯅꯨꯡꯉꯥꯏꯌꯦ ꯑꯗꯣ ꯅꯨꯄꯤꯗꯤ ꯑꯃꯨꯛꯀ ꯌꯨꯝ ꯄꯥꯟꯈ꯭ꯔꯗꯤ ꯏꯃꯥꯒ ꯏꯄꯥ ꯈꯛꯇ ꯂꯩꯍꯧꯔꯅꯤ
ꯑꯦ ꯑꯗꯨꯗꯤ ꯀꯩꯅꯣ ꯇꯧ ꯀꯩꯅꯣ ꯍꯥꯏꯗꯤ ꯅꯣꯏ ꯃꯔꯛꯇꯒꯤ ꯑꯃ ꯅꯨꯄꯤ ꯑꯃ ꯑꯗꯨꯝ ꯃꯣꯏ ꯏꯆꯤꯟ ꯏꯅꯥꯎ ꯃꯔꯛꯇꯒꯤ ꯑꯗꯨꯝ ꯂꯩ ꯌꯥꯏ ꯀꯩꯅꯣ ꯅꯨꯄꯥ ꯏꯃꯥꯏ ꯏꯃꯥꯏ ꯃꯅꯥꯛꯇ ꯌꯥ ꯌꯥ ꯌꯥꯔꯣꯏꯗ꯭ꯔꯣ
ꯨ ꯌꯥꯔꯣꯏꯅꯦ ꯅꯨꯄꯤ ꯃꯌꯨꯝꯗ ꯄꯨꯁꯤꯜꯂꯛ ꯄꯥꯏꯕꯁꯤ ꯅꯨꯄꯥ ꯑꯃꯅ ꯀꯃꯥꯏ ꯅꯨꯄꯤ ꯌꯨꯝꯗ ꯄꯥꯜꯂꯥꯛꯀꯗꯕꯅꯣ ꯍꯥꯏꯑꯦ
ꯅꯠꯇꯦ ꯑꯥ ꯑꯛ ꯑꯩꯈꯣꯏ ꯁꯣꯝꯒꯤꯗꯤ ꯇꯧꯒꯤ ꯅꯩꯗꯅ ꯑꯩꯈꯣꯏ ꯀꯩꯅꯣꯔꯣꯝꯒꯤꯗꯤ ꯏꯁꯥꯥꯏ ꯇꯝ ꯄꯥꯛꯂꯣꯝꯒꯤꯗꯤ ꯍꯥꯏꯗꯤ ꯃꯃꯥ ꯃꯄꯥ ꯌꯣꯛꯇ ꯌꯥꯗꯕꯅꯤꯅꯀꯣ ꯍꯥꯏꯗꯤ ꯌꯣꯛꯄ ꯍꯥꯏꯕꯗꯤ ꯂꯩꯃꯤꯟꯅꯗ ꯌꯥꯗꯝꯅꯤꯅ ꯑꯗꯨꯝ ꯅꯨꯡꯉꯥꯏꯇꯦ ꯑꯗꯨꯕꯨꯗꯤ ꯄꯤꯕꯥ ꯌꯥꯎꯗꯕꯗꯣ ꯅꯠꯇ꯭ꯔꯥ ꯅꯤꯉꯣꯜ ꯉꯥꯛꯇꯅꯤꯅ ꯑꯃꯨꯛꯁꯨ ꯅꯨꯡꯉꯥꯏꯕꯅꯤꯗ ꯋꯥꯔꯤ ꯋꯥꯇꯥꯏ ꯇꯥꯟꯅ ꯈꯣꯠꯅꯕꯗꯗꯤ ꯌꯥꯝ ꯅꯨꯡꯉꯥꯏꯕꯅꯦ ꯑꯗꯨꯃꯥꯏꯟ ꯇꯧꯕꯠ
ꯎꯝ ꯅꯨꯄꯤ ꯉꯥꯛꯇ ꯑꯣꯏꯕꯁꯤꯅꯀꯣ ꯒꯦꯟꯗꯤ ꯇꯥꯕ ꯑꯗꯨ ꯑꯗꯨꯒ ꯏꯃꯥ ꯏꯄꯥꯗꯁꯨ ꯌꯥꯝꯅ ꯁꯄꯣꯔꯠ ꯇꯧꯕꯀꯣ
ꯍꯣꯏ ꯅꯨꯄꯥ ꯍꯥꯏꯁꯤꯗꯤ ꯌꯥꯝꯅ ꯑꯗꯨꯝ ꯑꯃꯨꯛ ꯑꯃꯨꯛ ꯀꯥꯎ ꯍꯥꯏꯗꯤ ꯃꯣꯏꯒꯤ ꯑꯃ ꯂꯩꯗꯥꯏꯅꯦ ꯌꯥꯝ ꯁꯦ ꯁꯦꯔꯦꯁ ꯑꯣꯏꯕ ꯃꯇꯝꯗ ꯂꯨꯅ ꯈꯟꯖꯤꯟꯕ ꯃꯇꯝꯗ ꯌꯥꯔꯛꯇꯕ ꯃꯇꯥꯡ ꯍꯦꯛꯇ ꯌꯥꯎꯔꯛꯄꯅꯦꯕ ꯅꯨꯄꯤ ꯅꯗꯤ ꯍꯦꯠꯇ ꯍꯦꯜꯂꯛꯄꯅꯦ
ꯌꯥꯝꯅꯁꯨ ꯁꯝꯕꯅꯤꯗ
ꯁꯝꯃꯦ ꯁꯝꯃꯦ ꯁꯝꯃꯦ ꯁꯝꯕꯦ ꯃꯣꯏꯗꯤ ꯍꯣꯏ ꯍꯣꯏ ꯍꯣꯏ ꯍꯣꯏꯌꯦꯅꯀꯣ ꯌꯥꯅꯤ ꯌꯥꯅꯤꯅ ꯑꯗꯨꯒ ꯇꯧꯗ ꯇꯧꯔꯀꯥꯟꯗ ꯂꯨꯗ ꯂꯨꯁꯤꯜꯂꯛꯑꯀꯥꯟꯗꯅ ꯍꯦꯛꯇ ꯆꯠꯈꯤꯕꯒꯨꯝꯕ ꯑꯗꯨꯒꯨꯝꯕ ꯌꯥꯝ ꯇꯧꯋꯦꯕ ꯅꯨꯄꯤꯅ ꯑꯃꯨꯛ ꯍꯦꯛꯇ ꯃꯃꯥ ꯃꯄꯥ ꯅꯤꯡꯕꯗꯨꯁꯨ ꯍꯦꯜꯂꯤꯗꯅꯀꯣ
ꯎꯝ ꯏꯃꯨꯡꯒꯤ ꯊꯕꯛ ꯑꯣꯏꯔꯁꯨꯀꯣ ꯅꯨꯄꯤꯅ ꯃꯇꯦꯡ ꯄꯥꯡꯕ ꯍꯦꯜꯂꯦꯕ
ꯃꯥꯅꯦ ꯃꯥꯅꯦ ꯃꯀꯨꯞ ꯃꯇꯥ ꯑꯗꯨꯝ ꯀꯔꯤ ꯀꯔꯥ ꯇꯧꯕ ꯈꯣꯠꯄ ꯑꯗꯨꯝ ꯍꯦꯜꯂꯦ ꯅꯪ ꯍꯧꯖꯤꯛ ꯁꯦꯃꯤꯁꯇꯔ ꯀꯌꯥ ꯀꯥꯏꯅꯣ
ꯑꯩ ꯐꯣꯔꯠ ꯑꯣꯏꯌꯦ
ꯑꯣ ꯑꯣ ꯑꯗꯨꯗꯤ ꯅꯪ ꯇ꯭ꯋꯦꯟꯇꯤ ꯄ꯭ꯂꯁꯀꯨꯝꯕ ꯑꯣꯏꯔꯝꯃꯅꯤ ꯑꯗꯨꯗꯤ ꯅꯪ ꯆꯍꯤ
ꯑꯣ ꯆꯞ ꯃꯥꯟꯅꯅꯒ ꯍꯥꯏꯔꯛꯑꯦꯗ
ꯑꯥ ꯑꯩꯅꯕꯨꯗꯤ ꯈꯤꯇꯪ ꯑꯥ ꯑꯥ ꯑꯩꯅꯕꯨ ꯈꯤꯇꯪꯕꯨꯗꯤ ꯍꯜꯂꯅꯦꯕꯀꯣ ꯅꯪꯉꯣꯟꯗꯒꯤ ꯑꯩ ꯒ꯭ꯔꯦꯖꯨꯋꯦꯁꯟꯕꯨꯗꯤ ꯂꯣꯏꯔꯦꯕ
ꯎꯝ
ꯑꯥꯎꯑꯥ ꯀꯩꯅꯣꯗ ꯇ꯭ꯋꯦꯟꯇꯤ ꯐꯥꯏꯕ ꯀꯩꯅꯣꯗ ꯇꯨ ꯊꯥꯎꯖꯟ ꯇ꯭ꯋꯦꯟꯇꯤ ꯊ꯭ꯔꯤꯗ ꯂꯣꯏꯔꯦꯕ ꯈꯣꯏꯅ ꯑꯃꯨꯛ ꯈꯇꯪꯕꯨꯗꯤ ꯍꯜꯂꯅꯤ ꯑꯗꯨꯝ ꯌꯨꯝꯗ ꯑꯗꯨꯝ ꯂꯩꯔꯦ ꯒ꯭ꯔꯦꯖꯨꯋꯦꯠ ꯂꯣꯏꯔꯀꯥꯟꯗ ꯍꯥꯏꯗꯤ ꯂꯩꯛ ꯃꯈꯥ ꯌꯥꯝ ꯇꯝꯊꯕꯗꯣ ꯑꯩꯉꯣꯟꯗꯁꯨ ꯀꯣꯛꯇꯣ ꯏꯆꯥꯟ ꯆꯥꯟꯅꯔꯣꯏꯗꯕ ꯑꯗꯨꯗꯨꯒꯤ ꯍꯥꯏꯗꯤ ꯖꯦꯅꯦꯔꯦꯜ ꯂꯥꯏꯟꯗ ꯑꯣꯏꯕꯁꯦ ꯀꯥꯟꯅꯗꯦꯗꯅ ꯂꯥꯏꯛ ꯌꯥꯝ ꯀꯨꯏꯅ ꯇꯝꯊꯕꯁꯦ ꯑꯗꯨꯗꯨꯒꯤ ꯇꯜꯂꯕ
ꯌꯥꯏꯗꯥ ꯏꯃꯨꯡꯗꯥ ꯌꯨꯝꯗ ꯑꯗꯨꯝ ꯂꯩꯁꯤꯜꯂꯒ ꯏꯃꯥ ꯏꯄꯥꯒꯤ ꯃꯇꯦꯡ ꯄꯥꯡꯔꯒ ꯂꯩꯕꯁꯤꯁꯨ ꯐꯕꯅꯤꯗ
ꯃꯥꯅꯦ ꯍꯩꯖꯨ ꯍꯩꯖꯤꯜꯂꯤꯗꯅ ꯀꯩꯀꯩ ꯅꯠꯇ꯭ꯔꯥ ꯀꯩꯀꯩ ꯏꯟꯁꯥꯡ ꯊꯣꯡꯕ ꯈꯣꯠꯄ ꯍꯩꯒꯦꯅ
ꯑꯩꯗꯤ ꯂꯣꯏ ꯊꯣꯡꯉꯤ ꯑꯩꯗꯤ
ꯑꯣ ꯆꯒꯦꯝꯄꯣꯝꯕ ꯀꯔꯤ ꯀꯔꯥ ꯂꯣꯏ ꯍꯩꯕ꯭ꯔꯥ?
ꯍꯩꯌꯦ ꯎꯇꯤ ꯊꯣꯡꯕ ꯑꯗꯨꯒꯨꯝꯕ ꯂꯣꯏ ꯍꯩꯌꯦ
ꯑꯣ ꯑꯁ ꯌꯥꯝ ꯍꯩꯌꯦ ꯍꯥꯎꯗꯧ ꯃꯥꯜꯂꯤꯀꯣ ꯎ ꯑꯣ ꯑꯣꯛ ꯑꯩꯗꯤ ꯅꯪ ꯑꯣꯛ ꯆꯒꯦꯝ ꯆꯞ ꯑꯩꯔꯣ ꯑꯩ ꯎꯇꯤ ꯊꯣꯡꯕꯁꯦ ꯑꯃꯨꯔꯛꯇꯤ ꯊꯣꯡꯈ꯭ꯔꯦꯕꯀꯣ ꯑꯗꯨ ꯑꯩꯅ ꯀꯌꯥ ꯈꯨꯠꯂꯣꯏꯗꯔꯤꯑꯦ ꯐꯖꯅ ꯈꯪꯕ꯭ꯔꯥ ꯑꯇꯩꯗꯤ ꯍꯩꯗꯤ ꯍꯩꯔꯦ ꯑꯗꯣ ꯎꯠ ꯑꯣꯛ ꯑꯥ ꯆꯒꯦꯝꯄꯣꯝꯕꯒꯨꯝꯕ ꯑꯃꯨꯔꯛ ꯊꯣꯡꯉꯦ ꯌꯥꯝ ꯌꯥꯝ ꯇꯣꯏꯅꯗꯤ ꯊꯣꯡꯗꯦ ꯌꯥꯝ ꯇꯣꯏ ꯆꯥꯒꯟꯕ ꯄꯣꯠꯇꯤ ꯅꯠꯇꯦꯗꯅ ꯃꯣꯏꯖꯦ ꯃꯔꯛ ꯃꯔꯛꯇꯒ ꯁꯨꯝ ꯅꯤꯡꯁꯤꯡꯉꯥ ꯀꯥꯟꯗꯒ ꯆꯥꯕ ꯑꯗꯨ ꯑꯣꯛ ꯆꯒꯦꯝ ꯆꯥꯗ꯭ꯔꯣ ꯅꯥ
ꯆꯥꯏꯌꯦ ꯆꯥꯏꯌꯦ
ꯑꯁ ꯑꯥ ꯐꯦꯚꯣꯔꯥꯏꯠꯅꯤ ꯑꯩꯅ ꯄꯥꯝꯖꯕꯤ ꯑꯩꯈꯣꯏ ꯍꯣꯠ ꯇꯦꯜ ꯁ꯭ꯋꯥꯏꯗ ꯐꯝꯃꯦꯕꯀꯣ ꯈꯣꯏꯒꯤ ꯑꯥ ꯀꯩꯅꯣ ꯇꯧꯕ ꯑꯥꯁ